ꯍꯜꯂꯣ ꯍꯜꯂꯣ ꯇꯥꯕ꯭ꯔꯣ ꯇꯥꯕ ꯇꯥꯕꯨ
ꯇꯥꯏꯌꯦ ꯑꯣ ꯉꯁꯥꯏꯒꯤ ꯇꯗ
ꯅꯪ ꯈꯣꯟꯖꯔꯁꯨ ꯌꯥꯝ ꯐꯖꯩꯌꯦ
ꯑꯩ ꯈꯨꯟꯖꯦꯜꯕꯨ ꯐꯖꯩ ꯁꯤꯕꯨ ꯋꯥꯅꯤ ꯈꯨꯟꯖꯦꯜꯕꯨ ꯅꯪ ꯎꯕ꯭ꯔꯥ
ꯐꯖꯩꯦ ꯑꯗꯨ ꯑꯣꯏꯔꯁꯨ ꯇꯥꯕ ꯌꯥꯝ ꯅꯨꯡꯉꯥꯏ ꯌꯥꯝ ꯅꯨꯡꯁꯤꯌꯦ ꯍꯥꯏꯒꯦ ꯇꯧꯕ
ꯐꯖꯩ ꯍꯥꯏꯕꯗꯨꯗꯤ ꯌꯥꯗ꯭ꯔꯦ
ꯌꯥꯊꯣꯛꯑꯣ ꯀꯩꯅꯣ ꯅꯪ ꯁꯤꯁꯨ
ꯌꯥꯗꯕ ꯄꯣꯠꯇꯨꯕꯨ ꯀꯃꯥꯏꯅ ꯌꯥꯗꯣꯏꯅꯣ
ꯌꯥꯊꯣꯛꯑꯣ
ꯑꯗꯨꯗꯧꯕꯒ
ꯇꯧꯐꯝ ꯊꯣꯛꯄ ꯀꯞꯄ ꯀꯞ ꯄ ꯍꯩꯕ ꯅꯪ ꯗ꯭ꯔꯃꯥꯒꯨꯝꯕ ꯀꯨꯝꯕ ꯍꯩꯒꯗ꯭ꯔꯥ ꯌꯦꯡꯒꯦ
ꯀꯗꯥꯈꯤꯗ꯭ꯔꯣ ꯃꯥꯗꯨꯗ
ꯅꯪꯗ꯭ꯔꯃ ꯌꯦꯡꯗ꯭ꯔꯣ
ꯗ꯭ꯔꯃꯥ ꯑꯩꯗꯤ ꯑꯦꯛꯁꯟ ꯃꯨꯚꯤ ꯈꯛꯇꯅꯤ ꯌꯦꯡꯉꯤꯁꯦ ꯑꯗꯨꯒꯤ ꯈꯠꯅꯕ
ꯑ ꯑꯗꯨꯗꯣ ꯑ ꯑꯦꯛꯁꯟ ꯃꯨꯚꯤꯁꯨ ꯀꯞꯄ ꯃꯇꯦꯡꯁꯨ ꯃꯇ ꯃꯇꯦꯛ ꯃꯇꯦꯛꯁꯨ ꯌꯥꯎꯕꯅꯤꯗ
ꯀꯞꯄ ꯃꯇꯥꯡ ꯌꯥꯎꯔꯁꯨ ꯑꯁ ꯑꯅꯝꯕꯗꯤ ꯑꯦꯛꯁꯟ ꯃꯨꯚꯤꯅꯕꯨꯥꯎ ꯀꯥꯄ ꯃꯇꯥꯡ ꯌꯥꯝꯅ ꯅꯣꯡꯃꯥꯏ ꯄꯥꯏꯔꯒ ꯁꯨꯔꯤ ꯄꯣꯔꯒ ꯈꯠꯅ ꯀꯩꯅꯣ ꯕꯣꯝ ꯀꯩ ꯑꯩ ꯂꯪꯁꯤꯜꯂꯒ ꯂꯟ ꯇꯧꯅꯕꯗꯣ
ꯑ ꯑꯦꯁꯪꯒꯤ ꯑꯣꯏꯔꯁꯨ ꯃꯃꯥ ꯃꯄꯥ ꯃꯆꯥꯒꯨꯝꯕ ꯍꯥꯠꯄ ꯃꯇꯝꯗ ꯚꯦꯟꯁ ꯂꯧꯕꯒꯤ ꯃꯨꯚꯤ ꯂꯩꯗꯅ
ꯑ ꯑꯗꯨꯗꯤ ꯑꯗꯨ ꯑꯣꯔꯁꯨ ꯑꯗꯨꯦ ꯃ ꯇꯠ ꯃ ꯇꯠ ꯀꯛꯇ ꯑꯣꯏꯗꯅ ꯑꯁ ꯀꯄꯕꯨꯗꯤ ꯍꯥꯏꯔ ꯏ ꯀꯥꯕꯒꯤꯅꯦ
ꯏꯀꯥꯏ ꯁꯛ ꯎꯗꯁꯨ ꯏꯀꯥꯏꯕ
ꯅꯪꯉꯣ ꯑꯅꯤ ꯀꯥꯏꯕ ꯅꯗꯤ ꯍꯦ꯭ꯔꯝ꯭ꯔꯝ ꯂꯩꯗ ꯅꯪ ꯀꯃꯥꯏ ꯀꯥꯄꯇꯅꯣ
ꯎ ꯁꯥꯔꯒ ꯀꯞꯄꯣ
ꯍꯔ ꯍꯦꯒ
ꯈꯜ ꯈꯜ ꯈꯜꯂꯒ ꯈꯜꯂꯒ ꯀꯄ ꯑꯩ ꯀꯥꯞ ꯂꯥꯛꯎꯔꯣ ꯑꯗꯨꯗꯤ
ꯀꯕꯨꯅ ꯑꯃꯨꯛ ꯀꯥꯞꯄ ꯂꯣꯏꯔꯀꯥꯟꯗ ꯅꯥꯊꯟꯅ ꯇꯨꯝꯃꯝ
ꯀꯔꯤꯅꯣꯅꯅꯕꯣ
ꯇꯥꯛꯇꯔꯔꯤ
ꯎꯝ
ꯇꯥꯒꯣ
ꯎꯝ ꯇꯥꯏꯌꯦ
ꯇꯅꯤ ꯅꯪ ꯁꯨꯝ ꯊꯣꯡ ꯊꯣꯛꯣꯛꯄ ꯒ꯭ꯌꯥꯟ ꯇꯧꯋꯌꯦ
ꯇ ꯇꯧꯦ
ꯍ
ꯌꯥꯝꯝ ꯁꯝ ꯌꯦꯡꯍ ꯅꯉ
ꯎꯁꯣꯏ ꯆꯥꯔꯒ ꯄꯤꯔꯒ ꯂꯩꯔꯨꯔ ꯅꯪ
ꯑꯦꯔꯤ
ꯀꯔꯤꯦ ꯑꯗꯨꯃꯥꯏ ꯉꯥꯡꯒꯅꯦ ꯑꯗꯨ ꯃꯥꯏ ꯉꯥꯡꯒꯟꯈꯔ
ꯀꯅꯥꯒ ꯂꯩꯒꯦ
ꯏꯅꯥꯄꯤꯒ
ꯅ ꯐꯤꯗꯣ ꯇꯃꯤ ꯂꯩꯦ
ꯍꯥꯥ
ꯅꯥꯎꯄꯤꯗ ꯇꯨꯃꯤ ꯂꯩ ꯍꯥꯏ
ꯏꯃꯥꯡ ꯉꯁꯥꯏꯅ ꯇꯨꯝꯈ꯭ꯔꯕꯅꯤ ꯍꯧꯖꯤ ꯀꯛꯊꯣꯛꯄ ꯑꯗꯨꯒꯤ
ꯃꯤ ꯃꯈꯠ ꯑꯃ ꯇꯥꯕꯒꯨꯝ ꯇꯧꯕ ꯑꯗꯨꯒꯤꯅꯤꯗ
ꯑꯗꯨꯅꯦ ꯍꯧꯖꯤꯛ ꯀꯥꯞꯊꯣꯛꯄꯒꯦ ꯑꯗꯨꯁꯨ ꯐꯣꯟꯗ
ꯅꯪꯗꯤ ꯅꯪꯗꯤ ꯇꯨꯡꯐꯤꯔꯣꯏꯗ꯭ꯔꯣ
ꯑ
ꯄꯨꯡ ꯀꯌꯥ ꯄꯨꯡ ꯀꯌꯥꯗꯣ ꯇꯨꯝꯗꯣꯏꯅꯣ
ꯑꯩꯍꯦ ꯄꯨꯡ ꯇꯝꯕ ꯉꯝꯗꯦ ꯑꯩꯒꯤꯗꯤ ꯇꯨꯝꯅꯤꯡꯒ ꯍꯦꯛ ꯇꯨꯝꯕ ꯇꯨꯝꯅꯤꯡꯗ꯭ꯔꯒꯅꯦ ꯑꯗꯨꯝ ꯐꯝꯃꯒ ꯐꯣꯟ ꯃꯦꯠꯂꯒ ꯂꯩꯕ
ꯑꯁ ꯄꯟ ꯌꯥ ꯃꯉꯗ ꯍꯥꯏ
ꯇꯨꯝꯅꯤꯡꯉꯗꯤ ꯄꯨꯡ ꯇꯔꯥ ꯑꯗꯨꯝ ꯍꯦꯜꯂꯒ ꯍꯦꯛꯇ ꯇꯨꯝꯃꯦ
ꯅꯪ ꯃꯣꯕꯥꯏꯜ ꯒꯦꯝꯒꯨꯝꯕ ꯁꯥꯟꯅꯗ꯭ꯔꯣ
ꯒꯦꯝꯀꯤ ꯔꯣꯝꯁ ꯅ
ꯃꯣꯕꯥꯏꯜꯗ ꯒꯦꯝ ꯍꯥꯏꯕꯅꯦ ꯃꯣꯕꯥꯏꯜꯗꯔ ꯀꯦꯔꯣ ꯍꯥꯏꯁꯤꯕꯣ
ꯃꯥꯅꯦ ꯃꯣꯕꯥꯏꯜꯗꯅꯦ
ꯔꯥ ꯑꯣꯏ ꯇꯥꯏ ꯇꯣꯏꯖꯤ
ꯇꯅꯤꯗꯦ
ꯃꯤ ꯑꯇꯩꯗꯤ ꯂꯨꯗꯨꯒꯨꯝꯕ ꯀꯦꯔꯣꯝ ꯁꯥꯟꯅꯕ ꯊꯦꯡꯅꯗ꯭ꯔꯤ ꯑꯩ
ꯑꯩ ꯍꯧꯖꯤꯛ ꯊꯦꯡꯅꯔꯤꯩꯗꯨꯗꯤ ꯂꯨꯗꯨ ꯂꯨꯗꯨꯁꯨ ꯍꯥꯟꯅ ꯁꯥꯟꯅꯔꯝꯃꯦꯗꯣꯩꯅꯁꯦ ꯕꯤꯜ ꯂꯩꯇꯕꯒꯤ ꯑꯗꯨꯝ ꯇꯧꯑꯦ ꯑꯃꯨꯛ ꯏꯔꯣꯝꯗ ꯑꯣꯏꯅ ꯃꯇꯝ ꯂꯦꯟꯕ
ꯏꯕꯥꯅꯤ ꯇꯧꯁꯤꯔꯣ
ꯏꯔꯣꯝꯗ
ꯅꯠꯇꯦꯍꯦ ꯂꯨꯗꯨ
ꯂꯨꯗꯨ ꯇꯟꯂꯦ
ꯍꯣꯔꯦꯟ ꯇꯧꯁꯤꯔꯣ ꯒꯦꯝ ꯑꯃ
ꯂꯨꯗꯨ ꯁꯥꯟꯅꯅꯤꯡꯗꯦꯕ ꯀꯩꯔꯣꯝꯅ ꯕꯦꯁ ꯑꯣꯏꯌꯦ ꯑꯩꯗꯤ
ꯏꯟꯚꯥꯏꯠ ꯇꯧꯕ ꯌꯥꯕ꯭ꯔꯣꯅꯦ ꯀꯦꯔꯣꯝꯁꯦ ꯑꯗꯨꯗꯨꯅꯦ ꯂꯨꯗꯨꯗꯤ ꯌꯥꯏꯗꯅ
ꯎꯝ ꯅꯪꯁꯨ ꯂꯨꯗꯨ ꯐꯖꯟ ꯁꯥꯟꯅꯕ ꯃꯥꯟꯂꯤꯅꯦ ꯑꯗꯨꯗꯤ
ꯁꯅꯥꯕꯗꯤ ꯁꯥꯟꯅꯥꯔꯥꯛꯄꯅꯦ ꯍꯣꯏ ꯌꯨꯝꯗ ꯂꯩꯕꯀꯥꯟꯗꯀꯣ ꯏꯗꯣꯝꯆꯥ ꯏꯗꯣꯝꯆꯥ ꯃꯩꯇꯩ ꯅꯨꯄꯤꯅꯦꯕꯀꯣ
ꯎꯝ
ꯏꯟꯗꯣꯝꯆꯥꯥꯗꯣ
ꯎꯝ
ꯎꯝ ꯃꯩꯇꯩ ꯅꯤꯉꯣꯜꯂꯦ ꯃꯥꯅ ꯇꯝꯕꯤꯕꯅꯤꯗ ꯂꯣꯏꯅ
ꯂꯨꯗꯨ ꯁꯥꯟꯅꯕꯖꯦ
ꯎꯝ ꯍꯣꯏ ꯑꯉꯥꯡ ꯑꯣꯏꯔꯤꯉꯩꯗ ꯍꯧꯖꯤꯛꯄꯨ ꯑꯉꯥꯡ ꯍꯧꯖꯤꯛꯁꯨ ꯑꯉꯥꯡꯕꯨꯗꯤ ꯑꯣꯏꯌꯦꯕꯀꯣ
ꯍꯧꯖꯤꯛꯇꯤ ꯑꯉꯥꯡ ꯑꯣꯏꯔꯝꯃꯣꯏ
ꯍꯧꯖꯤꯛꯁꯨ ꯑꯉꯥꯡꯕꯨꯗꯤ ꯑꯉꯥꯡꯅꯦꯕꯀꯣ ꯑꯉꯥꯡ ꯌꯥꯝ ꯄꯤꯛꯇꯨꯛ ꯄꯤꯛꯏꯉꯩꯗ
ꯑꯣ ꯂꯨꯗꯨꯁꯦ ꯑꯁ ꯑꯗꯨꯝ ꯍꯥꯟꯅ ꯁꯥꯟꯅꯕꯗ ꯏꯟꯇꯔꯦꯁ ꯂꯩꯕ ꯑꯗꯨꯕꯨ ꯀꯨꯏꯔ ꯀꯨꯏꯔꯗꯤ ꯁꯥꯟꯅꯅꯤꯡꯗꯦ
ꯄꯞꯖꯤꯗꯤ ꯍꯩꯕ꯭ꯔꯣ
ꯍꯥꯟꯅꯗꯤ ꯐꯖꯅ ꯁꯥꯟꯅꯔꯝꯕꯅꯦ
ꯄꯞꯖꯤꯔꯥ
ꯑꯪ
ꯑꯦ ꯑꯩꯗꯤ ꯍꯧꯖꯤꯛ ꯐꯥꯎ ꯁꯥꯟꯅꯔꯤ ꯀꯦꯌꯥ ꯕꯖꯟ
ꯄꯞꯖꯤ ꯄꯞꯖꯤꯁꯨ ꯍꯥꯎꯇꯦꯗ
ꯏꯁ
ꯏꯁ ꯌꯦ
ꯆꯥ ꯑꯆꯥꯄꯣꯠꯂꯣ ꯄꯞꯖꯤꯁꯦ ꯆꯥꯕ ꯌꯥꯕ꯭ꯔꯣ
ꯑꯩꯗꯤ ꯄꯤꯝ ꯄꯣꯡꯔ ꯈꯟꯕ
ꯕꯥꯡꯀ꯭꯭ꯂꯦꯠ ꯎꯞꯄꯒ ꯋꯥꯔꯤ ꯁꯥꯟꯅꯕꯁꯦ
ꯅꯣꯛꯀꯅꯨ ꯀꯔꯤꯅꯣ
ꯅꯣꯛꯄ ꯌꯥꯗꯕ ꯍꯔꯥꯎꯕ ꯃꯈꯜꯅꯤ ꯀꯩꯅꯣ ꯅꯣꯛꯄ ꯌꯥꯗꯕ ꯍꯥꯏꯁꯤꯕꯨ ꯋꯥꯔꯤ ꯁꯥꯟꯅꯔꯤꯉꯩꯗ ꯁꯦꯔꯥꯟ ꯇꯨꯔꯥꯟ
ꯁꯦꯔꯥꯟ ꯇ ꯨꯔꯥꯟ ꯅꯣꯛꯑꯦ ꯅꯪꯁꯨ
ꯁꯦꯔꯥꯟ ꯇꯨꯔꯥꯟꯗꯨꯅ ꯃꯔꯝ ꯂꯩꯗꯅ ꯅꯣꯛꯄꯅꯤꯅꯦ ꯀꯩꯅꯣ
ꯅꯪꯒꯤ ꯈꯨꯅꯣꯛꯇꯣ ꯁꯤꯔꯥꯟ ꯇꯨꯔꯥꯟ ꯆꯠꯂꯦ ꯍꯥꯏꯕ
ꯁꯨꯝꯃꯥꯏ ꯅꯣꯛꯄꯅꯤ
ꯅꯣꯛꯄ ꯐꯥꯎꯕ ꯐꯩꯌꯦꯅꯦ ꯅꯪ
ꯂꯥꯡꯒꯅꯣ ꯅꯆꯟꯅꯨꯄꯤ ꯍꯧꯒꯠꯀꯅꯤꯀꯣ
ꯍꯧꯒꯠꯂꯦ ꯃꯥ
ꯍꯧꯒꯠꯈ꯭ꯔꯥꯕꯣ
ꯉꯁꯥꯏꯅ ꯇꯨꯝꯗꯦ ꯐꯒꯤ ꯇꯧꯕꯅꯦ ꯉꯁꯥꯏꯒꯤꯗꯤ ꯃꯥ ꯐꯣꯟ ꯃꯦꯠꯂꯒ ꯂꯩꯕꯅꯦ
ꯐꯣꯟꯗ ꯉꯥꯎꯕ ꯃꯤ ꯉꯥꯛꯇꯀꯣ ꯍꯟꯗꯛꯀꯤ ꯑꯉꯥꯡꯁꯤꯡꯁꯦ
ꯑꯁ
ꯍꯧꯖꯤꯛꯀꯥꯟꯒꯤ ꯑꯉꯥꯡꯁꯤꯡꯁꯦ
ꯅꯣꯏ ꯑꯍꯟ ꯅꯣꯏ ꯑꯍꯟ ꯈꯣꯏꯅ ꯐꯥꯎ ꯐꯣꯟꯗ ꯂꯨꯞꯄꯗꯤ ꯑꯉꯥꯡꯈꯩꯁꯦ ꯂꯨꯞꯄ ꯇꯥꯕꯅꯤꯅꯦ ꯅꯪꯁꯨ ꯑꯗꯨꯝ ꯄꯞꯖꯤ ꯁꯥꯟꯅꯩ ꯍꯥꯏꯗꯨꯗꯤ
ꯑꯍꯟ ꯑꯍꯟ ꯑꯍꯟ ꯅꯠꯇ꯭ꯔꯤꯌꯦ
ꯂꯩꯗꯅ
ꯍꯟꯕꯨꯗꯤ ꯍꯜꯂꯝꯒꯅꯤ ꯈꯪꯗꯦ
ꯎꯝ ꯅꯪ ꯅꯪꯁꯦ ꯊꯥꯔꯇꯤ
ꯊꯥꯔꯇꯤ ꯌꯧꯗ꯭ꯔꯤꯌꯦ
ꯊꯔꯇꯤ ꯌꯧꯕ꯭ꯔꯥ ꯌꯧꯗꯕ꯭ꯔꯥ ꯑꯗꯨ ꯑꯗꯨ ꯆꯥꯡꯗꯗꯤ ꯂꯩꯔꯝꯒꯅꯤ ꯈꯪꯉꯦꯕ
ꯎꯝ
ꯊꯥꯔꯇꯤ ꯌꯧꯔꯝꯕꯁꯨ ꯌꯥꯏꯗ
ꯊꯥꯔꯇꯤ ꯌꯧꯗ꯭ꯔꯤꯌꯦ ꯌꯧꯗꯣꯔꯦ ꯊꯔꯇꯤꯗꯤ
ꯌꯧꯗꯣꯔꯦ ꯍꯌꯦꯡꯁꯦ ꯑꯥ ꯊꯥ ꯑꯃꯒꯤ ꯇꯔꯤꯛ ꯑꯃ ꯑꯣꯏꯗꯧꯅꯦꯕ
ꯑꯣ
ꯑꯗꯨꯒꯤ ꯑꯗꯨ ꯑꯣꯏꯔꯀꯥꯟꯗ ꯆꯍꯤ ꯀꯨꯟꯊ꯭ꯔꯥ ꯁꯨꯗꯧꯔꯦ ꯅꯪꯁꯨ
ꯋꯥꯠꯂꯤꯗ ꯅꯣꯚꯦꯝꯕꯔꯗꯅꯦ ꯑꯩꯗꯤ
ꯑꯣ ꯅꯚꯦꯝꯕꯔꯗ ꯍꯥꯏꯕꯅꯦ ꯑꯩ ꯀꯥꯎꯕꯒꯤꯅꯦ
ꯑꯩꯒꯤ ꯑꯦꯀꯥꯗꯃꯤꯛ ꯑꯦꯠꯁꯇꯤ
ꯑꯗꯨ ꯅꯠꯇꯦ ꯑꯩ ꯍꯪꯕꯗꯤ
ꯑꯁꯦꯡꯕꯗꯤ ꯁꯦꯡꯕꯗꯤ ꯁꯦꯡꯕꯗꯤ ꯊꯥꯔꯇꯤ ꯁꯨꯒꯗꯧꯔꯦ
ꯎꯝ
ꯑꯦꯀꯥꯗꯦꯃꯤꯁ ꯇꯤ ꯇ꯭ꯋꯦꯟꯇꯤ ꯁꯤꯛꯁ
ꯑꯣ ꯑꯗꯨ ꯑꯣꯏꯔꯗꯤ ꯇ꯭ꯋꯦꯟꯇꯤ ꯅꯥꯏꯟ
ꯍꯩꯃꯜꯂꯦ ꯅꯪꯁꯨ
ꯆꯨꯝꯃꯦ ꯁꯦꯠ ꯆꯨꯝꯃꯦ
ꯇ꯭ꯔꯪ ꯍꯩꯕꯩꯔꯣ ꯅꯪꯕꯨ ꯌꯥꯝ ꯆꯨꯝꯅ ꯍꯥꯏꯔꯛꯏꯅꯦ
ꯂꯣꯏ ꯍꯩꯚ꯭ꯔꯟ ꯇ꯭ꯔꯪ ꯇ꯭ꯔꯪ ꯂꯣꯏ ꯍꯩꯕꯅꯦ
ꯆꯨꯝꯅꯒ ꯍꯥꯏꯔꯛꯏ ꯀꯣ ꯅꯣꯏ ꯅꯆꯤꯟ ꯅꯅꯥꯎ ꯀꯌꯥ ꯀꯌꯥꯅꯣ ꯍꯥ
ꯀꯔꯤ ꯍꯥꯏꯅꯣ
ꯃꯉꯥ ꯑꯣꯏꯌꯦꯕ ꯃꯉꯥꯁꯨ
ꯅꯨꯄꯤ ꯅꯨꯄꯥ
ꯇꯣꯝꯄꯣꯛ ꯅꯠꯇꯦ ꯅꯨꯄꯥ ꯇꯣꯝꯄꯣꯛ ꯂꯩ ꯅꯨꯄꯤ ꯃꯔꯤ
ꯑꯣ ꯍꯣꯏꯦ ꯑꯩꯈꯣꯏꯒ ꯃꯅꯥꯗ ꯇꯧꯏꯍꯦ ꯑꯩꯈꯣꯏꯅꯀꯣ ꯅꯨꯄꯥ ꯃꯉꯥꯅꯤꯗꯅ ꯂꯩꯁꯥꯕꯤ ꯑꯃꯈꯛꯇ
ꯑꯁ ꯑꯣꯟꯅ ꯇꯅꯔꯅꯤ ꯗꯤꯗꯤ
ꯍꯣꯏ ꯑꯣꯕꯗꯣ ꯃꯅꯥꯏꯕ
ꯑꯣꯟꯅꯕꯨꯗꯨ ꯃꯅ ꯄ ꯁꯤ ꯕꯨꯛꯀꯥꯔꯤ
ꯅꯣꯏꯅ ꯅꯨꯄꯤ ꯌꯥꯝꯃꯦꯗꯅ ꯑꯩꯈꯣꯏ ꯅꯨꯄꯥ ꯌꯥꯝꯕ ꯅꯣꯏꯁꯨ ꯑꯃ ꯈꯛꯇꯅꯦꯖꯅ ꯅꯨꯄꯥꯅ
ꯁꯤ ꯈꯛꯇꯅꯦ ꯁꯤꯒꯨꯝꯕ ꯂꯣꯟ ꯑꯁꯤꯒꯨꯝꯕ ꯋꯥꯍꯩ ꯇꯥꯕꯁꯦ ꯑꯣ
ꯆꯪ ꯋꯥꯅꯤꯗꯣ
ꯀꯩ ꯍꯥꯏꯕꯅ ꯍꯧꯖꯤꯛ ꯍꯥꯏꯕꯗꯣ ꯎꯟꯅꯕꯗꯨ ꯃꯟꯅꯩ ꯍꯥꯏꯕ꯭ꯔꯥ ꯀꯩ
ꯑꯗꯨꯣ ꯃꯁ ꯆꯨꯝꯗ꯭ꯔꯣ ꯅꯣꯏꯗ ꯅꯨꯄꯤ ꯑꯃ ꯅꯣꯏꯁꯨ ꯅꯨꯄꯥ ꯑꯃꯈꯛꯇ ꯍꯥꯏꯕ ꯅꯠꯇ꯭ꯔꯣ
ꯑꯗꯨꯕꯨ ꯑꯣꯟꯅꯕꯕꯨ ꯃꯥꯟ꯭ꯔꯨ
ꯍꯣꯏꯥꯟꯅꯩ ꯅꯪꯁꯨ ꯋꯥꯈꯜ ꯈꯟꯃꯟꯜꯂꯤꯩꯗ ꯇꯜꯜꯂꯤꯉ
ꯍꯁ
ꯅꯪꯒꯤ ꯅꯪꯒꯤ ꯐꯣꯟꯅꯣ ꯀꯔꯤ ꯐꯣꯟꯅꯣ ꯑꯦꯟꯗ꯭ꯔꯣꯏꯗꯂꯣ
ꯑꯩ ꯀꯁꯦ ꯅꯣꯀꯌꯥ
ꯎꯝ